ꯎꯝ ꯆꯥꯛ ꯆꯥꯔꯕ
ꯀꯨꯏꯅ ꯆꯥꯏ ꯆꯪꯉꯤꯍꯦ
ꯍꯥꯥ
ꯐꯣꯟ ꯄꯥꯏꯈꯠꯄꯁꯨ ꯌꯥꯝ ꯀꯨꯏꯅ ꯆꯪꯉꯦꯕ ꯂꯣꯏꯗ꯭ꯔꯅ ꯄꯥꯈꯠꯂꯤꯅꯦ
ꯑꯩꯗꯤ ꯁꯣꯏꯕ ꯀꯣ
ꯑꯣ ꯑꯣꯏꯕ꯭ꯔꯣ ꯀꯔꯤꯅꯣꯅꯦ ꯍꯧꯖꯤꯛꯄꯨ ꯅꯨꯡꯗꯥꯡꯁꯨ ꯅꯠꯇꯕꯗꯨꯗ ꯀꯔꯤ ꯁꯤꯂꯦꯟꯗ ꯊꯝꯕ꯭ꯔꯣ
ꯑꯩꯗꯤ ꯁꯥꯏꯂꯦꯟ ꯅꯠꯇ꯭ꯔꯗꯤ ꯚꯥꯏꯕ꯭ꯔꯦꯁꯟꯗꯣ ꯑꯗꯨꯝ ꯊꯝꯃꯤ ꯅꯨꯃꯤꯠ ꯈꯨꯗꯤꯡ
ꯑꯣ ꯑꯈꯣꯏꯗꯤ ꯍꯩꯅꯗꯦ ꯑꯗꯨꯗꯣ
ꯑꯈꯣꯏꯗꯤ ꯍꯩꯅꯩꯗ
ꯃꯤꯃꯤ ꯍꯩꯅꯕꯤ ꯍꯥꯏꯗꯨꯅꯤꯅꯦ
ꯎꯝ
ꯑꯌꯨꯛꯀꯤ ꯀꯔꯤ ꯃꯊꯦꯜ
ꯉꯁꯤꯁꯦ ꯍꯋꯥꯏ ꯆꯥꯏꯔꯦ ꯑꯃꯨꯛꯀ ꯁꯧꯒ꯭ꯔꯤꯗꯣ ꯆꯥꯃꯟꯕꯒꯤ ꯍꯋꯥꯏ ꯑꯃꯨꯛ ꯆꯥꯈ꯭ꯔꯦ ꯑꯈꯣꯏ ꯑꯩꯗꯣ ꯃꯤꯁꯤꯡꯗ ꯑ ꯃꯤ ꯃꯤꯌꯥꯝꯒ ꯄꯨꯟꯅꯕꯗꯀꯣ ꯐꯣꯟꯗꯣ ꯔꯤꯡꯒꯨꯝꯕ ꯇꯧꯕꯗꯣ ꯑꯁ ꯇꯟꯕ ꯑꯗꯨꯒꯤ ꯁꯥꯏꯂꯦꯟ ꯅꯠꯇ꯭ꯔꯗꯤ ꯚꯥꯏꯕ꯭ꯔꯦꯁꯟꯗꫭ ꯊꯝꯃꯤꯕ
ꯅꯪꯖꯦ ꯒ꯭ꯌꯥꯟ ꯌꯥꯝ ꯇꯥꯕ ꯃꯤ ꯃꯥꯟꯂꯦꯕꯣ
ꯈꯪꯗꯦ ꯑꯩꯒꯤ ꯀꯩꯅꯣ ꯑꯩꯒꯤ ꯇꯟꯕꯀꫭ ꯃꯤꯒꯤ ꯐꯣꯟ ꯂꯥꯛꯑꯁꯨ ꯑꯩꯗꯤ ꯁꯥꯎꯅꯤ
ꯑꯣ
ꯌꯥꯝ ꯗꯤꯁꯇꯔꯕ ꯑꯣꯏꯌꯦꯕ ꯑꯗꯨ
ꯍꯣꯏ ꯑꯃꯔꯣꯝꯗꯗꯤ ꯑꯣꯏꯕꯗꯤ ꯑꯣꯏꯌꯦ
ꯑꯃꯔꯣꯝꯗꯗꯤ ꯀ꯭ꯔꯤ
ꯑꯃꯔꯣꯝꯗꯗꯤ ꯐꯩꯌꯦ ꯍꯥꯏꯕ
ꯑꯣ
ꯑꯧ ꯑꯗꯨꯝ ꯍꯥꯏꯗꯤ ꯄꯨꯜꯂꯀꯥꯟꯗꯗꯤ ꯑꯃ
ꯅꯪ ꯆꯦ ꯁꯨ ꯎꯝ ꯁꯨꯇꯤꯅꯤꯀꯣ ꯉꯁꯤꯁꯦ
ꯑꯩ ꯊꯕꯛ ꯆꯠꯂꯦ ꯍꯜꯂꯛꯑꯦ
ꯑꯣ ꯈꯪꯖꯍꯧꯗ꯭ꯔꯦ
ꯎꯝ ꯑꯈꯣꯏꯗꯤ ꯊꯕꯛ ꯐꯥꯕꯅꯤꯅꯒꯣ ꯊꯕꯛ ꯆꯠꯂꯦ ꯍꯌꯦꯡꯁꯨ ꯑꯃꯨꯛ ꯆꯠ
ꯏꯁ ꯏꯁ ꯏꯁ ꯏꯀꯥꯏꯖꯩ ꯑꯗꯣ ꯀꯩꯅꯣꯅꯦ ꯅꯪ ꯅꯍꯥꯟꯗꯣ ꯕꯣꯜ ꯌꯦꯡꯉꯤꯀꯣ
ꯉꯔꯥꯡ
ꯎꯝ
ꯉꯔꯥꯡ ꯌꯦꯡꯉꯦ
ꯐꯩꯅꯦ
ꯅꯪꯗꯤ ꯌꯦꯡꯗ꯭ꯔꯣ
ꯌꯦꯉꯦ ꯅꯣ ꯅꯣꯢ ꯄꯣꯔꯇꯨꯒꯜ ꯀꯩꯅꯣ ꯔꯣꯅꯥ ꯑꯣ ꯀꯞ
ꯁꯥꯁ ꯍꯤꯍꯤꯍꯤ ꯀꯞꯄꯦ ꯌꯥꯝ ꯅꯨꯡꯁꯤꯌꯦ ꯑꯩꯈꯣꯏꯁꯨ ꯀꯞꯄꯦ
ꯑꯩꯗꯤ ꯌꯥꯝ ꯍꯔꯥꯎꯋꯦꯗꯣ ꯌꯥꯝ ꯍꯔꯥꯎꯋꯦꯗ ꯑꯩꯗꯤ
ꯑꯁ ꯑꯁꯦꯡꯕ ꯑꯩꯁꯦ ꯄꯣꯔꯇꯨꯒꯜꯃꯛꯇꯤ ꯅꯠꯇꯦꯕꯀꯣ ꯑꯗꯣ ꯃꯣꯏ ꯀꯞꯄ ꯗꯣ ꯌꯦꯡꯉꯒ ꯌꯥꯝ ꯅꯨꯡꯉꯥꯏꯇꯦ ꯀꯞꯄꯤꯕ ꯋꯥꯅꯤꯗ ꯁꯥꯁ
ꯎꯝ ꯑꯩꯗꯤ ꯌꯥꯝ ꯍꯔꯥꯎꯕꯗꯣ ꯃꯣꯏ ꯁꯤꯕꯗꯣ
ꯍꯔꯥꯎꯔꯝꯒꯅꯤ
ꯍꯔꯥꯎꯋꯦ ꯌꯥꯝ ꯍꯔꯥꯎꯋꯦ ꯑꯁꯦꯡꯕ ꯃꯣꯏꯗꯣ ꯏꯒꯣ ꯌꯥꯝ ꯂꯩꯕꯀꯣ ꯑꯩꯗꯤ ꯇꯟꯕꯀꯣ
ꯑꯣ
ꯃꯣꯏꯗꯣ ꯃꯣꯏ ꯃꯊꯟꯗ ꯀꯩꯅꯣ ꯄ꯭ꯔꯦꯁ ꯇꯧꯔꯒ ꯃꯣꯏ ꯃꯊꯟꯗ ꯍꯩꯔꯦ ꯍꯥꯏꯕꯗꯣ ꯑꯗꯨ ꯇꯧꯕꯀꯣ ꯑꯩꯈꯣꯏꯗꯤ ꯑꯗꯨꯒꯨꯝ ꯑꯗꯨꯒꯤꯅꯦ ꯃꯣꯏꯅ ꯉꯝꯗ꯭ꯔꯤꯕꯗꯣ ꯃꯣꯏ ꯃꯊꯟꯗ ꯀꯣ ꯃꯣꯏ ꯍꯩꯌꯦ ꯍꯥꯏꯕꯗꯨ
ꯃꯥ ꯁꯛ ꯀꯥꯛꯄ ꯑꯃ ꯂꯩꯕꯅꯦ ꯃꯣꯏꯗꯤ ꯑꯁ ꯑꯩꯈꯣꯏꯒꯤ ꯈꯣꯢꯒꯤ ꯀꯥꯀꯥ ꯃꯦꯁꯤꯒꯨꯝꯕꯗꯤ ꯑꯁ
ꯎꯝ ꯑꯗꯨꯒꯤꯅꯤ ꯃꯣꯏꯅ ꯉꯝꯗ꯭ꯔꯤꯕꯗꯣ ꯑꯩꯗꯤ ꯍꯔꯥꯎꯋꯦꯗ
ꯁꯤꯁ ꯅꯪꯁꯨ ꯅꯕꯨꯛ ꯐꯠꯇꯕ ꯈꯟꯒꯅꯨꯅꯦ ꯁꯥꯟꯅꯕ ꯍꯥꯏꯁꯦ ꯉꯝꯕꯁꯨ ꯂꯩ ꯉꯥꯡꯕꯁꯨ ꯂꯩ
ꯃꯣꯏꯗꯣ ꯃꯣꯏꯗꯣ ꯍꯥꯟꯅ ꯉꯝꯃꯤꯕ ꯃꯣꯏꯒꯤ ꯏꯁꯄꯦꯟꯗꯣ ꯍꯥꯥꯟꯅ ꯉꯝꯃꯤꯕꯤ ꯋꯥ ꯑꯗꯣ ꯉꯝꯕꯗꯣ ꯃꯣꯏꯅ ꯄꯦꯅꯥꯜꯇꯤꯗ ꯑꯃꯛ ꯉꯝꯕꯅꯦꯕ ꯃꯣꯏ ꯍꯥꯟꯅ ꯉꯝꯕꯒꯤ ꯑꯃꯨꯛꯀ ꯉꯝꯒꯅꯤ ꯍꯥꯏꯕ ꯗꯣ ꯃꯣꯏ ꯊꯥꯖ ꯊꯥꯖꯕꯀꯣ ꯑꯩꯅꯗꯤ ꯍꯥꯏꯕꯅꯦ ꯃꯦ ꯃꯦꯠꯁꯇꯤ ꯒꯦꯝꯗꯤ ꯂꯛꯇ ꯗꯤꯄꯦꯟ ꯑꯣꯏꯕꯅꯦ ꯍꯥꯏꯅꯀꯣ ꯃꯣꯏꯗꯣ ꯑꯁ ꯌꯥꯝ ꯍꯩꯕꯅꯦ ꯃꯣꯏꯗꯣ ꯉꯝꯒꯅꯤ ꯉꯝꯒꯅꯤ ꯀꯥꯏꯅꯀꯣ ꯈꯠꯅꯕꯅꯦꯕ ꯑꯗꯨꯗ ꯉꯝꯗ꯭ꯔꯦ ꯃꯣꯏꯗꯨ ꯃꯤ ꯈꯔꯗꯤ ꯀꯩꯩꯅꯣ ꯃ ꯀꯣꯛꯇꯣ ꯇ꯭ꯔꯨꯛ ꯀꯣꯛꯇ ꯍꯦꯛ ꯀꯩ ꯀꯩꯅꯣ ꯀꯣꯛꯇꯥꯡ ꯑꯃꯨꯛ ꯀꯣꯛꯇꯨꯀꯣ ꯇꯥꯡꯍꯟꯒꯅꯤ ꯍꯥꯏꯔꯒ ꯍꯧꯖꯤꯛ ꯐꯣꯟ ꯇꯧꯕꯗ ꯄꯥꯈꯥꯏꯠꯇ꯭ꯔꯤꯅꯦ ꯃꯣꯏꯗꯨ
ꯑꯩꯈꯣꯏꯗꯤ ꯄ꯭ꯔꯣꯃꯤꯁꯇꯤ ꯄ꯭ꯔꯣꯃꯤꯁꯅꯦꯕ
ꯃꯥꯅꯦ ꯃꯥꯅꯦ ꯈꯣꯏ ꯌꯦꯡꯕꯗꯨ ꯏꯃꯥꯟꯅꯕꯤ ꯈꯣꯏ ꯌꯦꯡꯃꯤꯟꯅꯌꯦ
ꯑꯩꯅꯁꯤ ꯑꯩ ꯑꯩꯁꯨ ꯑꯩꯒꯤ ꯀꯣꯛꯇꯣ ꯇꯥꯡꯍꯟꯒꯦ ꯍꯥꯏꯔꯒꯀꯣ ꯑꯈꯣꯏ ꯕꯦꯠ ꯇꯧꯕꯅꯦꯕ ꯃꯥꯗꯣ ꯀꯣꯜ ꯄꯥꯏꯈꯠ ꯇ꯭ꯔꯦꯕ ꯃꯤꯁꯤꯟꯖꯨ ꯂꯩꯔꯦ ꯀꯛ ꯃꯀꯣꯛꯇꯣ ꯀꯥꯍꯟꯒꯦꯗꯤ ꯌꯥꯕꯅꯤꯕ ꯅꯨꯡꯁꯤꯕꯒꯤꯀꯣ ꯀꯞꯀꯅꯤꯕ ꯑꯃꯨꯛꯀ ꯑꯗꯨꯒꯤ ꯇꯣꯛꯈ꯭ꯔꯕꯅꯤ
ꯑꯗꯨꯅꯦ ꯍꯥꯟꯅ ꯊꯕꯛ ꯇꯧꯗ꯭ꯔꯤꯉꯩꯗ ꯁꯥꯠ ꯍꯥꯟꯅ ꯀꯛꯀꯅꯨ ꯍꯥꯏꯕꯗꯨ
ꯑꯗꯨꯅꯦ ꯃꯣꯏꯗꯣ ꯑꯁ ꯌꯥꯝ ꯐꯤꯡꯉꯦꯅꯦ ꯃꯣꯏꯗꯣ ꯒꯣꯜ ꯑꯃ ꯆꯟꯕꯤꯕꯗꯀꯣ ꯋꯥ ꯑꯃꯨꯛ ꯉꯥꯡꯗ꯭ꯔꯦ ꯃꯣꯏꯗꯣ ꯂꯣꯟ ꯊꯣꯛꯇ꯭ꯔꯦ ꯇꯨꯃꯤꯟꯅ ꯂꯩꯈ꯭ꯔꯦ
ꯑꯗꯨꯅꯤ ꯅꯠꯇ꯭ꯔꯗꯤ ꯀꯗꯥꯢꯗꯒꯤ
ꯍꯜꯂꯛꯑꯦ ꯀꯔꯤꯁꯨ ꯇꯧꯅꯤꯡꯉꯥꯏ ꯂꯩꯇꯦ ꯉꯁꯤꯗꯤ
ꯉꯁꯥꯏꯗꯣ ꯅꯦꯠ ꯑꯃꯨꯛ ꯃꯨꯠꯈ꯭ꯔꯕꯀꯣ ꯅꯪꯗꯣ ꯀꯣꯜ ꯇꯧꯒꯦ ꯍꯥꯏꯔꯒ ꯅꯦꯠ ꯑꯃꯨꯛ ꯈ꯭ꯔꯕ ꯏꯌꯥꯔꯇꯦꯜꯗꯨꯁꯨ ꯔꯤꯆꯥꯔꯖ ꯂꯣꯏꯈ꯭ꯔꯦ ꯆꯥꯄꯣꯠꯅ ꯆꯥꯅꯤꯡꯕꯅꯦ ꯄꯩꯁꯥꯅ ꯂꯩꯇꯕꯅꯤ
ꯃꯥꯅꯦ ꯅꯣꯏꯔꯣꯝꯗ ꯌꯣꯟꯆꯥꯛꯇꯣ
ꯎꯝ
ꯅꯣꯏ ꯌꯣꯡꯆꯥꯛ ꯀꯪꯍꯜꯂꯒ ꯊꯝꯕ꯭ꯔꯣ
ꯂꯣꯏꯈ꯭ꯔꯦꯅꯥ ꯃꯇꯝꯗꯣ
ꯍꯣꯏ ꯃꯇꯝ ꯂꯣꯏꯗ꯭ꯔꯦꯗꯤ ꯈꯪꯉꯦ ꯑꯗꯣ ꯑꯩꯅ ꯍꯥꯏꯕꯗꯤ ꯀꯪꯍꯜꯂꯒ ꯊꯝꯕ꯭ꯔꯥ ꯍꯥꯕ
ꯊꯝꯗꯦ ꯌꯥꯝꯅ ꯄꯥꯟꯅꯕꯀꯣ ꯑꯈꯣꯏꯒꯤꯗꯣ ꯌꯥꯝꯅ ꯄꯥꯟꯅꯕ
ꯑꯣ ꯏꯗꯣꯝꯆꯥꯥ ꯈꯣꯏꯗꯤꯀꯣ ꯌꯣꯟꯆꯥꯛꯇꯣ ꯂꯩꯔꯦ ꯈꯣꯛꯑꯦ ꯃꯀꯨꯗꯣ ꯈꯣꯞ ꯄ ꯃꯇꯨꯡꯗ ꯀꯪꯍꯟꯕ ꯑꯗꯨꯃꯥꯏ ꯇꯧꯋꯦꯕ
ꯎꯝ ꯁꯤ ꯈꯣꯢꯗꯖꯨ ꯈꯣꯏꯗꯖꯨ ꯁꯨꯝ ꯇꯧꯕꯅꯦ ꯑꯁꯤ ꯎꯝ ꯈꯣꯏꯒꯤꯗꯣ ꯌꯥꯝ ꯄꯥꯟꯗꯕꯀꯣ ꯉꯁꯤꯁꯦ ꯍꯨꯖꯤꯛꯀꯥꯟꯁꯦ ꯑꯗꯨꯒꯤ
ꯎꯝ ꯅꯣꯏ ꯈꯨꯟꯗ ꯎꯝ ꯍꯩꯁꯦ ꯀꯔꯝ ꯀꯔꯝꯕ ꯍꯩ ꯂꯩꯒꯦ
ꯑꯁ ꯍꯩ ꯌꯥꯝ ꯂꯩꯇꯦꯗ ꯑꯈꯣꯏꯗꯗꯤ ꯂꯤꯝꯕꯨꯒꯨꯝꯕꯗꯣ ꯀꯣ ꯈꯔꯗꯤ ꯂꯩꯌꯦ
ꯑꯗꯨꯒꯨꯝꯕꯗꯨ ꯇꯥꯡꯉꯤꯅꯦ ꯁꯤ ꯑꯩꯈꯣꯏꯔꯣꯝ ꯁꯤ ꯁꯥꯏꯗꯠꯇꯗꯤ ꯇꯥꯡ ꯇꯥꯡꯉꯦ
ꯑꯣ
ꯉꯁꯤꯗꯤ ꯊꯕꯛ ꯆꯠꯇ꯭ꯔꯕꯣ
ꯎꯝ
ꯑꯩ ꯈꯪꯕ꯭ꯔꯣ ꯑꯗꯣ
ꯏꯕꯥꯅꯤ ꯋꯥꯔꯤ ꯁꯥꯟꯅꯈ꯭ꯔꯕꯣ
ꯍꯣꯏ ꯅꯍꯥꯟ ꯅꯣꯡꯗꯥꯡꯗ ꯇꯧꯔꯛꯄꯗꯨ ꯈꯪꯗꯦꯗ
ꯈꯪꯗꯤ ꯈꯪꯔꯝꯃꯤꯅ
ꯈꯪꯗ꯭ꯔꯗꯤ ꯅꯪꯅ ꯄꯔꯦꯡ ꯇꯧꯕꯗꯨ ꯑꯣꯏꯔꯖꯨ ꯑꯣꯏꯔꯣꯏ ꯗꯕꯗ
ꯄꯔꯦꯡ ꯇꯧꯕꯒꯨꯝꯕꯗꯤ ꯍꯩꯇꯦꯗ
ꯅꯍꯥꯟ ꯅꯨꯡꯗꯥꯡꯗꯤ ꯌꯥꯝ ꯐꯖꯅ ꯁꯥꯟꯅꯩꯩꯅ
ꯑꯗꯨꯗꯤ ꯋꯥꯔꯤ ꯁꯥꯟꯅꯕꯁꯨ ꯍꯩꯖꯗꯦ
ꯅꯍꯥꯟꯗꯤ ꯌꯥꯝ ꯐꯖꯅ ꯁꯥꯟꯅꯔꯝꯃꯦ ꯉꯁꯤ ꯍꯩꯇꯦ ꯍꯥꯏꯔꯅꯨ ꯑꯃꯨꯛ ꯍꯥꯏꯔꯦꯅꯦ ꯅꯆꯤꯟ ꯊꯤꯕ
ꯍꯩꯇ꯭ꯔꯤ ꯁꯤꯗꯤ
ꯍꯩꯅ
ꯍꯩꯇꯕꯒꯤ ꯍꯩꯇꯦ ꯍꯥꯏꯕꯅꯤ ꯅꯪ ꯈꯛꯇꯅꯦ ꯑꯩꯉꯣꯟꯗ ꯍꯩꯌꯦ ꯍꯥꯏꯕ ꯃꯤ ꯀꯅꯥ ꯀꯅꯥꯁꯨ ꯍꯥꯏꯗꯦ ꯍꯩꯇꯦ ꯉꯥꯛꯇ ꯍꯥꯏꯌꯦ ꯑꯩꯉꯣꯟꯗ
ꯃꯣꯏꯗꯣ ꯈꯪꯗꯕꯒꯤꯅꯦ
ꯑꯣꯏꯕ꯭ꯔꯣ
ꯑꯣꯏꯌꯦ ꯑꯁ ꯅꯦꯠꯅ ꯊꯤꯕꯅꯦ ꯉꯁꯤꯁꯦ ꯑꯁ ꯉꯁꯥꯏꯗꯣ ꯅꯦꯠꯃꯨꯛ ꯃꯨꯠꯂꯤꯅꯦ ꯁꯥꯎꯅꯤꯡꯕꯅꯤ
ꯅꯣꯏꯔꯣꯝꯗ ꯅꯣꯡ ꯆꯨꯕ꯭ꯔꯣ
ꯆꯨꯗꯦ ꯉꯁꯤ ꯃꯝꯃꯒꯗꯤ ꯂꯩꯌꯦ ꯎꯝ
ꯑꯩꯈꯣꯏ ꯑꯉꯥꯡꯒꯩꯗꯣ
ꯈꯣꯏꯗꯁꯨ ꯃꯝꯃꯒ ꯂꯩꯌꯦ ꯆꯨꯗꯤ ꯆꯨꯗꯕ
ꯑꯣ ꯑꯣ ꯑꯗꯨꯝ ꯀꯩꯗ ꯅꯨꯡꯁꯥ ꯊꯣꯛꯇꯕ ꯅꯣꯡꯁꯨ ꯆꯨꯗꯕ ꯑꯗꯨꯝ ꯇꯥꯏꯄꯇꯣ ꯅꯨꯡꯉꯥꯏ
ꯑ ꯑꯁꯤꯃꯁꯨ ꯑꯗꯨꯝ ꯁꯥꯏꯍꯦ
ꯁꯥꯗꯦꯗ ꯑꯈꯣꯏꯗꯤ
ꯍꯨꯔꯦꯟꯗꯔꯣ ꯑꯃꯨꯛ ꯌꯦꯡꯗꯣꯏꯔꯣ
ꯌꯦꯡꯉꯅꯤ ꯑꯔꯖꯦꯟꯇꯤꯅꯥ ꯇꯥꯔꯅꯤ ꯍꯧꯖꯤꯛ ꯍꯣꯔꯦꯟꯁꯦ
ꯅꯪꯁꯦ ꯑꯔꯖꯦꯟꯇꯤꯅꯥꯔꯣ
ꯐꯦꯕꯔꯥꯏꯠ ꯑꯗꯣ ꯁꯥꯅꯅꯤꯕ ꯉꯁꯤꯁꯦ
ꯑꯣ ꯑꯗꯨꯗꯤ ꯑꯩꯈꯣꯏ ꯃꯁꯦꯜ ꯑꯃꯈꯛꯇꯅꯤꯅꯦ
ꯎꯝ
ꯍꯣꯔꯦꯟꯗꯤ ꯀꯅꯥ ꯆꯪ ꯊꯣꯛ ꯆꯥꯛ ꯊꯣꯡ ꯆꯥꯛ ꯊꯣꯡꯗꯣꯏꯅꯣ ꯅꯣꯏꯒꯤ
ꯈꯪꯗꯦ ꯏꯃꯥꯗꯣ ꯊꯦꯡꯍꯜꯂꯛꯑꯗꯤ ꯑꯩ ꯊꯣꯡꯒꯗ꯭ꯔꯥ ꯈꯪꯗꯦꯅꯦ
ꯐꯩ ꯎꯝ ꯄꯥꯡꯕꯤꯌꯨ ꯄꯥꯡꯕꯤꯌꯨ ꯐꯕꯅꯦ ꯅꯨꯄꯥꯁꯤꯡꯅ ꯁꯨꯃꯥꯏꯅ ꯆꯥꯛ ꯊꯣꯡꯉꯒ ꯃꯇꯦꯡ ꯁꯨꯃꯥꯏ ꯄꯥꯡꯕꯖꯦ ꯑꯩꯗꯤ ꯌꯥꯝ ꯄꯥꯝꯕꯅꯦ ꯐꯕꯅꯦ ꯏꯁ ꯍꯥꯏꯌꯦ ꯍꯌꯦꯡꯋꯥꯥꯏꯁꯨ ꯅꯪꯉꯣꯟꯗ ꯂꯩꯕ ꯅꯨꯄꯤꯗꯣ ꯅꯨꯡꯉꯥꯏꯔꯣ ꯅꯦ ꯅꯪꯅ ꯁꯨꯃꯥꯏ ꯇꯧꯕꯤꯔꯗꯤ
ꯑ ꯑꯪ ꯈꯪꯗ꯭ꯔꯦꯗ
ꯍꯌꯦꯡꯋꯥꯏ ꯅꯨꯄꯤ ꯊꯤꯔꯀꯥꯟꯗ ꯁꯤ ꯅꯨꯄꯤ ꯊꯕꯛꯅꯤ ꯅꯪ ꯇꯧꯔꯣꯀꯥ ꯏꯟꯖꯤꯟꯒꯗꯧ ꯃꯥꯜꯂꯦꯕꯣ ꯅꯪꯁꯦ
ꯅꯨꯄꯤꯒꯤ ꯊꯕꯛ ꯅꯨꯄꯥꯒꯤ ꯊꯕꯛ ꯇꯣꯉꯥꯟ ꯇꯣꯉꯥꯟ ꯂꯩꯌꯦꯅ ꯑꯗꯨꯁꯨ
ꯏꯁ ꯅꯨꯄꯤ ꯊꯕꯛ ꯅꯨꯄꯥ ꯊꯕꯛ ꯂꯩꯇꯦ ꯃꯤ ꯂꯝꯗꯗꯤ ꯅꯨꯄꯤ ꯅꯨꯄꯥ ꯆꯞ ꯃꯥꯟꯅꯅ ꯇꯧꯏꯗꯨꯗꯤ
ꯎꯝ ꯇꯧꯗꯦꯗ
ꯇꯧꯋꯦ
ꯅꯨꯄꯤꯅ ꯁꯤ ꯇꯧꯕ ꯌꯥꯕ ꯅꯨꯄꯥ